ꯍꯜꯂꯣ ꯇꯄꯣ
ꯇꯥꯏ ꯇꯥꯏ ꯈꯥꯜꯄ ꯈꯥꯇꯗ
ꯆꯥꯛ ꯆꯥꯔꯕꯣ
ꯆꯔ
ꯀꯖꯥꯡ ꯆꯒ
ꯑꯁꯝꯕ ꯃꯊꯦꯜ ꯐꯋꯥꯏ
ꯍꯋꯥꯏ
ꯍꯋꯥꯏꯅ ꯐꯔꯦ ꯌꯥꯝꯅꯁꯨ ꯀꯨꯏ ꯆꯠꯂꯤ ꯈꯔꯗ ꯐꯠꯣꯡꯗ
ꯑꯝ ꯅꯪꯒꯤ ꯁꯥꯎꯟ ꯌꯥꯝ ꯄꯤꯛꯑꯦ ꯀꯩꯒꯤꯅꯣ
ꯑꯩꯣꯏꯁꯤ ꯀꯦꯔꯣꯗ ꯆ ꯂꯝꯕꯤꯗ ꯑꯗꯨ
ꯎꯝ ꯁꯥꯎꯟꯗꯣ ꯌꯥꯝ ꯄꯤꯛꯅ ꯇꯥꯕ
ꯑꯔꯦ ꯇꯥꯔꯤꯗ ꯗꯨꯁ ꯃꯨꯀꯦ ꯇꯔꯦ
ꯎ
ꯆ ꯆꯥꯗ꯭ꯔꯤꯔꯤꯕꯣ
ꯆꯥꯛ ꯆꯥꯗ꯭ꯔꯤ ꯉꯁꯤꯗꯤ ꯇꯟ ꯑꯃ ꯆꯥꯁꯤꯜꯂꯨꯔꯦ ꯑ ꯑꯗꯨ ꯇꯉꯥꯡ ꯉꯃ ꯆꯁ ꯂꯔꯦ
ꯇꯪꯒꯪ ꯑꯃꯕꯅ ꯌꯥꯕ꯭ꯔꯥ ꯍꯥꯏꯁꯦ ꯑꯌꯨꯛꯀꯤꯦ
ꯑꯥ
ꯌꯥꯝ ꯐꯩ ꯌꯥꯝ ꯐꯩ ꯑꯩꯈꯣꯏꯗꯤ ꯑꯅꯤ ꯑꯍꯨꯝ ꯅꯠꯇ꯭ꯔꯗꯤ ꯌꯥꯗꯔꯤ
ꯕꯣꯗꯤ ꯕꯣꯗꯤꯅ ꯄꯨꯔꯦ ꯍꯥꯏꯗꯨꯅꯤ
ꯑꯩꯈꯣꯏ ꯑꯃ ꯆꯥꯒꯦꯔꯥ ꯅꯅꯨꯡ ꯆꯥꯒꯦꯔꯥ ꯑꯗꯨꯅ ꯑꯌꯨꯛꯀꯤ ꯆꯥꯛ ꯆꯥꯗꯁꯨ ꯌꯥꯗꯣꯏꯗꯤ ꯆꯥꯗ꯭ꯔꯅꯦ ꯆꯥꯛ
ꯑꯥ
ꯀꯪ ꯗꯦꯕ ꯀꯣꯏꯣꯗꯤ ꯃ ꯌꯥꯝ ꯆꯥꯔꯁꯨꯨꯡꯉꯣꯏꯗꯦ ꯈꯤꯇꯪ ꯆꯥꯔꯁꯨꯨꯡꯉꯣꯏꯗꯦ ꯀꯃꯥꯏꯅ ꯇꯧꯕꯅꯣꯗꯦ
ꯑꯥ ꯐꯩ ꯌꯥꯝꯅ ꯑꯗꯨꯒꯨꯝꯕ ꯄꯣꯠꯇꯤꯁꯤꯅ ꯌꯥꯝ ꯐꯔꯤꯁꯦ ꯊ
ꯑꯕ ꯀ ꯆꯠꯇꯕꯁꯤꯗꯤ
ꯐꯛꯆꯠꯇ ꯁꯇꯤ ꯂꯩ
ꯆꯝꯄ ꯆꯠꯇ
ꯑꯝ
ꯒꯤꯁꯨꯗꯤ ꯊꯥꯏꯔꯦ
ꯅꯝꯕ ꯀꯦꯁꯟ
ꯇꯥ ꯀꯦꯕ ꯍꯥꯏꯔꯕ
ꯇꯥꯔꯤꯛ ꯇꯔꯥꯍꯨꯝꯗꯣꯏꯗ ꯀꯥꯗꯣꯏꯅꯤ
ꯍꯟꯗꯛꯀꯤ ꯀꯄꯡ ꯊꯛꯖꯤꯝꯖꯌꯥ
ꯑꯥ
ꯏ ꯇꯔꯅꯤ ꯋꯥ
ꯎꯝ
ꯆꯨꯝꯗ ꯂꯩꯁꯦ ꯍꯣꯅꯤꯁꯤꯀ
ꯌꯨꯝꯗ ꯂꯩꯕ ꯍꯥꯏꯁꯦ ꯑꯩ ꯅꯍꯥꯟꯗꯒꯤ ꯌꯨꯝꯗ ꯂꯩꯕꯕꯨ ꯁꯪꯗꯨꯒꯤ ꯇꯥꯔꯤꯛ ꯑꯃꯗ ꯏꯆꯥ ꯅꯨꯄꯥ ꯃꯌꯥꯝ ꯑꯃꯨꯛ ꯌꯦꯡꯉ ꯆꯠꯂꯨꯔꯦ ꯉꯁꯤ ꯑꯃꯨꯛ ꯍꯧꯖꯤꯛꯔꯤꯝ ꯆꯠꯇꯣꯔꯔꯕꯅꯤ ꯃꯌꯥ ꯁꯠꯄꯅ ꯁꯠꯇꯣꯏꯕ ꯉꯔ ꯑꯃꯨꯛ ꯕꯖꯥ ꯆꯠꯂꯦ
ꯉ ꯀꯁꯨ ꯁꯀꯨꯜ ꯆꯠꯗꯔ ꯌꯗ ꯂꯩꯕꯗꯣ ꯁꯨ ꯆꯦ
ꯌꯨꯝꯗ ꯂꯩꯕꯅ ꯍꯦꯟꯅ ꯆꯠꯂꯦꯕ ꯑꯗꯩ ꯀꯣꯏꯕ ꯆꯠꯄꯒꯤ ꯄꯔꯦꯡ ꯑꯃꯃꯨꯛ ꯊꯝꯈ꯭ꯔꯦ ꯀꯣꯏꯕ ꯆꯠꯀꯗꯕ ꯇꯥꯔꯤꯛ ꯃꯉꯥ ꯁꯟꯗꯦꯁꯤꯗ ꯑꯩꯈꯣꯏ ꯀꯪꯂꯥ ꯆꯠꯁꯦꯅ ꯑꯃꯨꯛ ꯍꯥꯏꯅꯔꯤ
ꯗ ꯀ ꯇꯗ ꯀ ꯇꯔ ꯃꯉꯥꯏ ꯆ
ꯑꯥ ꯀꯪꯂꯥꯗ ꯑꯃꯨꯛ ꯀꯣꯏꯔꯨꯒꯦ ꯀꯪꯂꯥ ꯆꯪꯗꯕ ꯄꯤꯛꯏꯉꯥꯏꯗ ꯆꯪꯕꯗꯒꯤ ꯆꯪꯗ꯭ꯔꯤꯕ ꯀꯔꯤ ꯀꯔꯤ ꯂꯩ ꯈꯣꯠꯂꯤ ꯍꯥꯏꯕ ꯀꯔꯤꯝ ꯈꯪꯗꯦ ꯀꯪꯂꯥ ꯆꯠꯂꯨꯔꯒ ꯀꯪꯂꯥ ꯆꯠꯂꯨꯕꯒꯤ ꯃꯌꯥꯝꯗꯣ ꯄꯥꯎ ꯇꯃ ꯀꯦꯃꯣ
ꯆꯠꯇ ꯀꯨꯏ ꯂꯩꯈꯣꯏꯁꯨ ꯀꯩꯀꯩ ꯂꯩꯕꯅꯣ ꯑꯨ ꯈꯪꯗꯣꯏꯦ
ꯎꯝ
ꯝꯝꯕꯤꯔꯤꯝ ꯏ ꯋꯥꯕ ꯆꯔꯄ
ꯎꯝ ꯀꯪꯂꯥ ꯆꯠꯂꯨꯔꯒ ꯅꯝꯕꯣꯜꯂꯣꯝꯗ ꯖꯦꯠ ꯒꯥꯔꯗꯦꯟꯗ ꯑꯃꯨꯛ ꯆꯠꯂꯨꯁꯦꯅ ꯍꯥꯏꯅꯕꯅꯤ ꯑꯉꯥꯡꯁꯤꯡꯗꯣ ꯇ꯭ꯔꯦꯟ ꯇꯣꯡꯍꯜꯂꯨꯁꯦꯅ ꯎꯝ
ꯈꯦꯇ ꯀꯌꯥ ꯀꯌꯥ ꯂꯉ ꯇꯥꯛ ꯇ ꯐꯕ
ꯈꯪꯗꯌꯦ ꯖꯦꯠ ꯒꯥꯔꯗꯦꯟꯒꯤ ꯇꯤꯀꯦꯠ ꯀꯪꯂꯥꯒꯤꯗꯤ ꯇꯤꯛꯀꯦꯠ ꯀꯌꯥ ꯂꯧꯒꯦ
ꯟ ꯁꯨꯇꯤꯁꯦꯟꯗꯁ ꯂꯨꯄꯥ ꯅꯤꯐꯨ ꯄꯨꯟꯊ ꯇꯔ
ꯎꯝ
ꯑꯇꯩ ꯑꯇꯣꯞꯄꯗꯒꯤ ꯂꯨꯄꯥ ꯆꯥꯝꯗ ꯑꯃ ꯑꯅꯤ ꯑꯃꯃꯥꯏꯅ ꯇꯔ ꯑꯇꯣꯞꯄ ꯌꯥꯔ ꯆꯗ
ꯎꯝ
ꯑꯗꯨꯗ ꯀꯣꯏꯕ ꯑꯃꯈꯛ ꯆꯠꯇ ꯆꯠꯅꯤꯡꯕ ꯏꯈꯥꯎ ꯍꯦꯛ ꯍꯥꯡꯄꯣꯛ ꯀꯅꯦ ꯈꯔ ꯄꯨ ꯄꯨꯔꯥꯦꯂ ꯄꯥꯏꯁ ꯐꯔꯛꯄ
ꯂꯣꯛꯇꯥꯛꯇꯒ ꯂꯣꯛꯇꯥꯛꯇꯒ ꯀꯣꯏ ꯆꯠꯅꯤꯡꯗ꯭ꯔꯣ
ꯃꯃꯥꯡꯗ ꯆꯠꯂꯨꯕ ꯉꯗꯤ ꯀꯨꯏ ꯀꯨꯏꯗ꯭ꯔꯦ ꯉꯔꯥꯡ ꯉꯔꯥꯡ ꯆꯠꯂꯨꯃꯦ ꯑꯁꯥ ꯑꯔ ꯕ ꯂꯔꯅ ꯍꯥꯏꯔ
ꯊꯝꯕꯥꯜ ꯊꯝꯕꯥꯜ ꯐꯖꯅ ꯁ ꯍꯧ꯭ꯔ ꯆꯂꯥꯎꯔꯦ
ꯌꯥꯔꯦ ꯀꯕꯥꯜ ꯃꯛꯇ ꯔꯔꯤꯜꯁ ꯇꯝꯕ
ꯎꯝ ꯐꯣꯇꯣ ꯅꯨꯡꯗꯣ ꯈꯔ ꯅꯝꯃꯒ ꯃꯦꯃꯣꯔꯤ ꯑꯣꯏꯅꯕ ꯑꯥ
ꯐꯪꯉꯦꯕ ꯇꯨꯔꯤꯁ ꯌꯥꯝ ꯀꯨꯏꯅ ꯂꯥꯛꯄ ꯖꯒꯥꯁꯤꯗꯤ ꯌꯥꯝ ꯐꯖ ꯐꯖꯅ ꯁꯦꯝꯃꯦꯕ
ꯎꯝ ꯇꯥꯔꯤꯛ ꯃꯉꯥꯁꯦ ꯁ꯭ꯀꯨꯜꯒꯤ ꯑꯦꯛꯁꯀꯔꯁꯟꯗꯤ ꯂꯩꯌꯦꯕ ꯑꯗꯨ ꯌꯥꯎꯗ꯭ꯔꯕ ꯑꯩ ꯑꯗꯨ ꯅꯨꯃꯤꯠꯇꯨꯗ ꯃꯣꯝꯕ ꯒꯥꯔꯗꯦꯟ ꯍꯥꯏꯕ꯭ꯔꯥ ꯀꯩꯅꯣ ꯀꯩꯅꯣꯒꯤꯗꯣ ꯁꯦꯟꯗ꯭ꯔꯥꯒꯤꯗꯣ
ꯑꯥ
ꯑ ꯗ ꯆꯠꯄꯒꯤ ꯍꯥꯏꯅꯍꯧꯕꯅꯦ
ꯑꯗꯨꯗꯨ ꯇꯥꯏ ꯆ ꯊꯝ
ꯎꯝ
ꯏꯁꯥꯗ ꯍꯥꯏꯗꯤ ꯁꯦꯟꯗ꯭ꯔꯥꯒꯤꯗꯣ ꯆꯟꯕ ꯌꯥꯕꯖꯦ ꯎꯄꯥꯏ ꯂꯩ ꯁꯤ ꯑꯥꯡ ꯃꯌꯥ ꯁꯅꯤ ꯍꯥꯏꯕ
ꯎꯝ ꯍ ꯍꯧ ꯆꯠ ꯀꯣꯏꯐꯝ ꯀꯣꯏꯐꯝꯗꯤ ꯌꯥꯝꯗꯤ ꯂꯩꯔꯦ ꯀꯣ ꯑꯗꯨꯝ ꯃꯐꯝ ꯃꯐꯝꯁꯦ ꯀꯣꯏꯕ ꯃꯌꯥꯝ ꯁꯥꯒꯠꯂꯛꯑꯦ ꯑꯗꯒꯤ ꯀꯩꯅꯣꯒꯤꯅꯦ ꯀꯥꯡꯒꯤ ꯀꯤꯍꯣꯝ ꯆꯥꯐꯝ ꯂꯩꯔꯤꯁꯤꯡꯁꯦ ꯀꯩ ꯀꯩ ꯀꯥꯏ ꯋꯥꯔꯤꯗꯅꯣꯕ
ꯇꯐꯝ ꯇꯝꯐꯝꯁꯦ ꯆꯤꯔꯨ ꯂꯩꯔꯦ ꯑꯣ ꯈꯤꯇꯪ ꯇꯃꯨꯛ ꯀꯩ ꯇꯕ
ꯎꯝ
ꯋꯥ ꯈꯨ ꯅ ꯂꯥꯛꯄ ꯍꯥꯏꯒ ꯋꯥꯏꯠꯊꯧꯧ
ꯑꯥ
ꯎꯝ ꯋꯥꯏꯊꯧꯒꯤ ꯍꯥꯏꯔꯒ ꯄꯥꯏꯟꯔꯨꯠ ꯒꯥꯔꯗꯦꯟꯗꯣ
ꯑ
ꯑꯗꯨꯒꯤ ꯂꯝꯕꯤ ꯊꯧꯗꯕꯗꯣ ꯍꯟꯗꯛ ꯂꯩꯁꯥꯕꯤ ꯑꯅꯤ ꯁꯤꯔꯤꯗꯣ ꯎꯝ ꯑꯗꯨꯒꯤ ꯂꯝꯕꯤꯗꯣ ꯌꯥꯝ ꯉꯝꯕꯅꯦꯕ ꯐꯖꯅ ꯉꯝꯕꯅꯦ ꯍꯣꯏ ꯇꯣ ꯕ꯭ꯔꯦꯛ ꯌꯥꯎꯗꯕ꯭ꯔꯥ ꯀꯔꯤꯅꯣ ꯃꯣꯏꯗꯣ ꯀꯃꯥꯏꯅ ꯇꯧꯔꯤꯖꯥꯠꯅꯣ ꯈꯪꯗꯦꯅꯦ ꯎꯥ ꯑꯣ
ꯑꯉꯝꯕꯗ ꯑꯉꯝꯕ ꯊꯣꯛꯗꯔꯛꯄꯗꯗꯤ ꯁꯜꯄ ꯀꯔꯦ
ꯑꯥ
ꯃꯥꯅ ꯃꯥꯥꯕ ꯃꯥ ꯅꯠꯇ꯭ꯔ ꯃꯅꯤꯕ ꯇꯃ ꯉꯅ ꯐꯖꯖꯤꯁꯤꯗ꯭ꯔꯦ
ꯎꯝ ꯑꯗꯨ ꯃꯥꯏꯗꯤ ꯁꯨꯡꯐꯥ ꯐꯥꯗ꯭ꯔꯦ ꯑꯗꯨꯝ ꯊꯧꯊꯈ꯭ꯔꯦꯕ ꯕ꯭ꯔꯦꯛ ꯐꯥꯗ꯭ꯔꯦꯕ ꯑꯣ ꯑꯗꯨꯣ ꯄꯥꯏꯟ ꯔꯣꯠꯇꯣ ꯐꯗꯤ ꯐꯖꯩꯌꯦꯕꯣ ꯂꯝꯕꯤꯗꯣ ꯌꯥꯝ ꯅꯨꯡꯉꯥꯏꯇꯦ ꯉꯝꯃꯤ ꯇꯣ ꯉꯝꯗ꯭ꯔ ꯑꯗꯨꯅ ꯃꯊꯛꯇ ꯑꯣꯏꯅ ꯃꯊꯛꯇ ꯑꯣꯏꯅ ꯇꯧꯔꯝꯃꯒ ꯈꯣꯡꯅ ꯀꯨꯝꯕ ꯌꯥꯕꯒꯤ ꯐꯤꯕꯝ ꯑꯃ ꯁꯦꯝꯃ ꯑꯃꯨꯛ ꯐꯕ
ꯑꯗꯨꯗ ꯂꯩꯔꯤꯕ ꯃꯌꯥꯝꯗꯨꯅ ꯈꯔꯅ ꯁꯨꯝ ꯁꯦꯝꯕꯤꯗꯅꯤꯀꯣ
ꯑ
ꯌꯥ ꯌꯥꯝꯃꯤꯌꯥ ꯁꯔꯀꯔ ꯁ
ꯇꯦꯝꯗꯣ ꯃꯤ ꯑꯃꯅ ꯇꯧꯔꯁꯨ ꯃꯥ ꯄꯩꯁꯥ ꯇꯥꯟꯗꯣꯏꯅꯦꯕ ꯎꯝ
ꯑꯗꯨ ꯃꯥ ꯄꯩꯁꯥ ꯇꯥꯟꯕ ꯍꯥꯏꯁꯦ ꯃꯣꯏꯒꯤ ꯑꯗꯨꯒꯤ ꯀꯝꯃꯨꯅꯤꯇꯤ ꯑꯃꯗꯤ ꯂꯩꯔꯝꯅꯤꯗꯅ
ꯑ
ꯍꯣꯏ ꯑꯗꯨ ꯄꯥꯏꯕ ꯑꯩꯈꯣꯏꯗ ꯈꯟꯗ ꯀꯥꯟꯗꯣꯏꯅꯦ
ꯆꯦ
ꯗ
ꯎꯝ ꯒꯥꯔꯤ ꯊꯝꯐꯝ ꯈꯣꯠꯐꯝ ꯀꯣꯝꯕꯒꯤ ꯑꯟꯗ꯭ꯔꯣꯅꯐ ꯐꯔꯦꯗꯀꯣ
ꯌꯥꯝꯌꯥꯝꯕꯁꯨ ꯂꯥꯞ ꯇꯀ
ꯎꯝ ꯋꯥꯥꯏꯅ ꯒꯥꯔꯤ ꯊꯝꯐꯝ ꯈꯣꯠꯐꯝꯁꯨ ꯀꯣꯝꯃꯦꯕ ꯍꯥꯥꯎ ꯁꯤ ꯅꯨ ꯁ ꯃ ꯍꯥꯥ ꯅꯪ ꯉꯥꯡꯕꯁꯦ ꯀꯌꯥ ꯇꯥꯗꯦꯕꯅꯣ ꯁꯤꯁꯦ ꯇꯞꯄꯦ ꯁꯥꯎꯟꯁꯦ ꯈꯔ
ꯋꯦꯗꯔꯁꯤꯕꯨ ꯀꯃꯥꯏ ꯀꯃꯥꯏ ꯂꯦꯜꯂꯤꯒꯦꯕ
ꯁꯨꯃꯥꯏꯅꯕꯨ ꯇꯧꯔꯗꯤ ꯐꯩ ꯅꯨꯡꯁꯥ ꯌꯣꯟꯈꯠꯂꯛꯇ꯭ꯔꯗꯤ ꯆꯠꯊꯣꯛꯑꯒꯅꯦ ꯅꯨꯡꯁꯥ ꯄꯨꯞ ꯌ ꯄꯥꯁꯦ ꯅꯨꯡꯉꯥꯏꯇꯦꯕ
ꯄꯨꯡ ꯃꯥꯄꯜ ꯃꯥꯄꯜ ꯃꯈꯥꯏ ꯁ꯭ꯋꯥꯏꯁꯤꯐꯧꯗꯤ ꯅꯨꯡꯁꯥꯁꯦ ꯁꯥꯔꯔꯣꯏꯕ ꯇꯔꯥ ꯑꯗꯒꯤ ꯄꯨꯡ ꯇꯔꯥ ꯈꯔ ꯁ꯭ꯋꯥꯏꯒꯤ ꯅꯨꯡꯁꯥꯁꯦ ꯌꯥꯛ ꯁꯥꯒꯠꯂꯛꯑꯅꯤ
ꯎꯝ
ꯁꯤꯗꯗꯤ ꯂꯣꯏꯔꯦꯥꯒ ꯑꯩ ꯀꯨꯆꯨꯅ ꯀ꯭ꯔꯤꯁꯅꯕꯨ ꯉꯝꯖꯕ ꯀꯨꯆꯨꯅꯤꯗꯣ ꯑꯗꯨꯅ ꯅꯨꯡꯁꯥꯒ ꯁꯥꯔꯛꯄꯁꯤꯗꯤ ꯑꯁ ꯑꯗꯨꯗ ꯁꯔꯁꯁ ꯃꯂꯦ ꯍꯥꯏꯏꯌꯦ ꯀꯁꯤꯒꯤ ꯃꯂꯦ ꯍꯥꯏꯏꯅꯤ
ꯎꯝ ꯃꯤꯑꯣꯏꯕ ꯍꯥꯏꯁꯤꯅꯦ ꯑꯗꯨꯅ
ꯈꯔ ꯧꯎ ꯍꯥꯏꯗꯗꯅꯦꯔꯦ ꯁꯝ ꯆ ꯂ
ꯎꯝ ꯑꯗ ꯍꯧꯖꯤꯛꯁꯦ ꯅꯣꯡ ꯇꯥꯕ ꯃꯇꯝꯗꯤ ꯑꯣꯏꯕꯅꯦ ꯅꯣꯡꯁꯦ ꯇꯥꯗꯕꯩ ꯋꯥꯅꯦꯕ
ꯃꯥꯅꯦ ꯖꯨꯅ ꯖꯨꯜꯂꯥ ꯅꯣꯡ ꯇꯥꯅꯕꯅꯦ
ꯑꯗꯨ ꯂꯥꯛꯁꯦ ꯅꯣꯡ ꯌꯥꯝ ꯇꯥꯕ ꯃꯇꯝꯅꯤ ꯅꯣꯡ ꯇꯥꯗꯦ ꯑꯗꯨꯒ
ꯍꯧꯖꯤꯛꯀꯥꯟ ꯅꯣꯡꯒꯤꯁꯨ ꯊꯥꯕ ꯆꯜꯂꯕ꯭ꯔꯥ ꯀꯩꯅꯣ ꯊꯥꯏ
ꯅꯣꯡ ꯈꯔ ꯇꯥꯔꯗꯤ ꯏꯪꯔꯗꯝꯕꯅꯤ ꯅꯣꯏ ꯄꯨꯈ꯭ꯔꯤ ꯏꯁꯤꯡꯒ ꯀꯪꯗ꯭ꯔꯥ
ꯍꯟꯗꯛꯀꯤ ꯃꯆꯤꯟꯠ ꯃꯆꯤꯠ ꯇꯥꯕꯗ ꯀꯥꯡꯪꯉꯨꯕꯗꯣ ꯑꯃꯨꯛ ꯈꯤꯇꯪ ꯌꯥꯎꯏꯤ ꯊꯥꯏꯅꯗꯒꯤ ꯏꯁꯤꯡ ꯊꯨꯝꯁꯤꯒꯤ ꯈꯨꯇꯥꯗ ꯇꯥꯔꯅꯤ ꯀꯨꯃꯥꯏꯅ ꯇꯧꯒꯦ
ꯎꯝ ꯏꯁꯤꯡ ꯊꯨꯝꯕꯤꯗꯨꯗꯤ ꯑꯃꯨꯛ ꯅꯨꯡꯉꯥꯏꯇꯦꯗ ꯊꯨꯝꯍꯜꯂꯁꯨ
ꯑꯦ ꯊꯨꯝꯕꯗ ꯌꯥꯝ ꯊꯨꯝꯕꯤ ꯅꯠꯇꯗꯤ ꯑꯩꯈꯣꯏꯒꯤ ꯌꯨꯝꯗꯨ ꯀꯩꯀꯥ ꯆꯪꯗ ꯂꯝꯝꯕꯤꯗꯒ ꯊꯨꯝꯕꯤꯗꯣ ꯃꯌꯥꯝ ꯃꯃꯥꯡꯗ ꯂꯦꯟ ꯐꯗꯈꯤꯕꯒꯤ ꯃꯌꯥꯝ ꯌꯦꯡ ꯆꯠꯅꯕꯤꯗꯣ
ꯑꯥ
ꯑꯗꯨꯃꯥꯏꯅ
ꯂꯦꯟ ꯇꯥꯕꯁꯨ ꯑꯃꯨꯛ ꯅꯨꯡꯉꯥꯏꯇꯦ ꯖꯒꯥ ꯀꯩꯀꯥꯗꯣ ꯍꯣꯗꯅ ꯍꯦꯛꯇ
ꯆ ꯠꯇ ꯆ ꯁꯤꯗ ꯇꯚꯥꯏ ꯃꯍ ꯂꯩꯁꯤ
ꯑꯗꯨꯝ ꯃꯥꯒꯤ ꯇꯥꯐꯝ ꯊꯣꯛꯄ ꯈꯔ ꯈꯔꯗꯣ ꯇꯥꯕꯤꯌꯣ ꯍꯥꯏꯕꯒꯤ ꯋꯥꯅꯤꯗ
ꯊꯟꯗꯤꯌꯥꯖꯤꯀꯤ
ꯑꯣ ꯊꯝꯃꯒꯦ ꯍ ꯑꯃꯨꯛ ꯇꯧꯔꯛꯀꯦ ꯍꯣꯔꯦꯟ ꯅꯪ ꯐꯣꯟ ꯁꯥꯎꯟꯁꯨꯣ ꯀꯌꯥ ꯇꯥꯕ ꯅꯨꯡꯉꯥꯏꯇꯦ ꯍꯣꯔꯥꯏꯅ ꯇꯧꯔꯛꯀꯦ ꯊꯝꯃꯦ ꯊꯝꯃꯦ ꯎꯝ